ꯍꯜꯂꯣ ꯆꯠ ꯆꯥꯔꯤꯌꯦ ꯆꯠ ꯆꯔꯦ
ꯍꯣꯏ ꯆꯥꯔꯦ ꯀꯨꯏꯔꯦ ꯍꯦ
ꯑꯧ ꯍꯪꯣꯏꯁꯦꯅꯦ ꯅꯣꯏ ꯅꯅꯨꯡ ꯇꯦꯟ ꯆꯥꯔꯖ ꯀꯥꯕ꯭ꯔꯣ
ꯅꯨꯡꯊꯤꯤꯟꯗꯤ ꯆꯥꯗ꯭ꯔꯦ
ꯅꯅꯥꯠꯇ ꯆ ꯁꯠ ꯄ꯭ꯔꯥꯏꯕ
ꯆ ꯑ ꯆꯠꯇꯦꯗꯥ
ꯑꯣ
ꯑꯩꯈꯣꯏꯗꯤ ꯍꯧꯖꯤꯛꯀꯥꯟꯗꯤ ꯀꯨꯟꯗ ꯂꯩꯕꯤꯀꯣ
ꯎꯝ ꯍꯌꯦꯡꯗꯒꯤ ꯍꯧꯅ ꯊꯕꯛ ꯑꯃꯨꯛ ꯆꯠꯂꯛꯄ ꯍꯧꯔꯅꯤꯅꯦ
ꯍꯣꯏ ꯍꯣꯏ ꯑꯗꯨꯅꯦ ꯁꯟꯗꯦ ꯁꯟꯗꯦꯗꯤ ꯐꯖꯅ ꯄꯣꯊꯥꯗ꯭ꯔꯗꯤ ꯌꯥꯗꯦꯕꯀꯣ
ꯑꯗꯨ ꯅꯪ ꯐꯥꯔꯝ ꯇꯧꯋꯦ ꯍꯥꯏꯕꯗꯣ ꯀꯔꯤ ꯀꯔꯤ ꯊꯥꯕ꯭ꯔꯣ
ꯑꯩꯈꯣꯏꯒꯤꯁꯦ ꯎ ꯈꯥꯃꯦꯟ ꯑ ꯈꯥꯕꯒꯨꯝꯗꯣ ꯈꯪꯕ꯭ꯔꯥ
ꯑꯣ ꯈꯪꯦ
ꯑꯗꯨꯒ ꯈꯃꯦꯟ ꯕ꯭ꯔꯤꯦꯟꯖꯣꯒꯨꯝꯕ ꯀꯣ
ꯑꯣꯥ
ꯀꯣꯕꯤꯒꯨꯝꯕ ꯂꯐꯣꯏꯒꯨꯝꯕ
ꯑꯣ
ꯐꯗꯤꯒꯨꯝꯝꯒꯨꯝꯕ ꯂꯣꯏ ꯇꯧꯋꯦꯗ
ꯑꯣ ꯍꯦꯟꯖꯥꯡ ꯅꯥꯄꯤꯅ ꯇꯕꯁꯨ ꯇꯦꯟ ꯌꯔꯁ ꯄ꯭ꯂꯥꯟꯒꯨꯝꯕꯁꯨ ꯇꯧꯅꯦ ꯅꯣꯏ ꯅꯨꯄꯥꯅꯤꯅꯦ ꯑꯩꯈꯣꯏꯗꯤ ꯅꯨꯄꯤꯅꯤꯅ ꯇꯧꯕ ꯌꯥꯗꯣꯏꯅꯦ ꯇꯦꯟ ꯌꯔꯁꯀꯨꯝꯕ ꯐꯥꯏꯚ ꯌꯔꯁꯀꯨꯝꯕ ꯄ꯭ꯂꯥꯟꯗꯤ ꯌꯥꯗꯦꯕ
ꯍꯣꯏ ꯍꯣꯏ ꯑꯣꯏ ꯑꯗꯨꯅ ꯑꯩꯈꯣꯏꯁꯨ ꯂꯥꯞꯄꯣꯏꯒꯨꯝꯕ ꯀꯣ
ꯎꯝ
ꯑꯗꯨꯒꯨꯝꯕꯅ ꯑꯌꯥꯝꯕ ꯇꯧꯁꯨ ꯇꯧꯋꯦ ꯍꯥꯏꯕꯗꯤ ꯑꯗꯨꯅ ꯆꯥꯟꯅꯕ ꯍꯥꯏꯕ ꯇꯥꯔꯦ
ꯑꯣ ꯂꯐꯣꯏ ꯍꯥꯏꯕꯗꯤ ꯀꯔꯝꯕ ꯂꯐꯣꯏꯔꯥ
ꯑꯗꯨꯒ ꯈꯔ ꯚꯤꯇꯥꯃꯤꯟꯒꯤ ꯅꯠꯇꯕ ꯑꯃ ꯈꯔ ꯎ ꯀꯃꯟꯒꯤ ꯂꯩꯕꯗꯣ
ꯑꯣ ꯑꯗꯨ ꯌꯥꯝ ꯄꯥꯝꯅꯕ꯭ꯔꯥ
ꯑꯗꯨꯒ ꯍꯣꯏ ꯍꯣꯏ
ꯅꯣꯏꯅ ꯄꯩꯁꯥ ꯐꯖꯅ ꯇꯥꯟꯒꯦ ꯍꯥꯏꯔꯗꯤ ꯖꯍꯥꯖ ꯖꯍꯥꯖꯀꯤ ꯕꯅꯅꯥꯗꯣ ꯑꯗꯨ ꯑꯩꯈꯣꯏꯗꯤ ꯀꯦꯖꯤꯗ ꯆꯠꯄꯅꯦ ꯌꯥꯝ ꯇꯥꯡꯉꯦꯕ ꯑ ꯅꯅꯥ ꯒ꯭ꯔꯤꯟ ꯒ꯭ꯔꯤꯟꯗ
ꯍꯣꯏ ꯍꯣꯏ ꯍꯣꯏ
ꯑꯗꯨ ꯊꯥꯎꯑꯣ ꯌꯥꯝ ꯄꯩꯁꯥ ꯐꯪꯉꯦꯕ
ꯑꯗꯨꯨꯝꯃꯁꯨ ꯌꯥꯝ ꯂꯩꯩꯌꯦꯍꯦ
ꯑꯦ ꯐꯪꯕ꯭ꯔꯥ ꯍꯥꯏꯗꯤ ꯌꯥꯝ ꯆꯥꯅꯤꯡꯉꯦ ꯑꯗꯨꯗꯣ
ꯑꯗꯨ ꯍꯣꯏ ꯍꯣꯏ ꯑꯗꯨꯅꯦ ꯇꯥꯡꯁꯨ ꯇꯥꯡꯉꯦꯅꯀꯣ
ꯍꯣꯏ ꯇꯥꯡꯉꯦ ꯃꯣꯏꯗꯤꯀꯣ ꯀꯩꯅꯣꯅꯦꯕ ꯖꯨꯁꯀꯤꯒꯨꯝꯕ ꯃꯣꯏꯒꯤ ꯑꯗꯨ ꯌꯥꯝ ꯂꯧꯅꯩꯕ ꯀꯦꯖꯤꯗ ꯁꯚꯦꯟꯇꯤ ꯑꯩꯠꯇꯤꯒꯨꯝ ꯍꯥꯏꯌꯦ
ꯍꯣꯏ ꯍꯣꯏ ꯑꯗꯨ ꯑꯗꯨꯅ ꯍ ꯁꯤ ꯌꯨꯝꯗꯅ ꯑꯗꯨꯒꯨꯝꯕꯅ ꯐꯩꯌꯦ
ꯑꯣꯝ ꯐꯥꯏ
ꯍꯥꯏꯕꯗꯤ ꯌꯨꯝ ꯃꯅꯥꯛꯇ ꯑꯗꯨꯒꯨꯝꯕꯅ ꯑꯗꯨꯅ ꯐꯩꯌꯦ ꯑꯗꯨꯒ ꯑꯥ ꯑꯃꯗꯨꯅ ꯂꯝꯗ ꯑꯗꯨꯅ ꯐꯩꯌꯦꯅꯦ
ꯎꯝ ꯑ ꯀ
ꯍꯥꯥ
ꯑꯋꯥ ꯀꯇꯣ
ꯍꯣꯏ ꯍꯣꯏ
ꯑꯗꯤ ꯑꯣꯔꯦꯟꯖ ꯌꯥꯝ ꯆꯠꯅꯕ꯭ꯔꯥ
ꯎꯝ ꯑꯣꯔꯦꯟꯖꯇꯤ ꯌꯥꯗꯕꯅꯦ ꯑꯩꯈꯣꯏ ꯑꯩꯈꯣꯏꯅ ꯂꯩꯕ ꯃꯐꯝꯗꯤꯀꯣ
ꯑꯣ ꯏꯪꯕ
ꯑꯣꯔꯦꯟꯖ ꯍꯣꯏ ꯑꯣꯔꯦꯟꯖꯇꯤ ꯂꯩꯁꯨ ꯂꯩꯇꯦꯗ
ꯑꯣ
ꯃꯦꯡꯒꯣꯒꯨꯝꯕ ꯕꯅꯅꯥꯒꯨꯝꯕ ꯀꯣ
ꯎꯝ ꯑꯦꯄꯜꯗꯤ ꯆꯥꯟꯅꯔꯝꯅꯤꯗ
ꯏ ꯄꯣꯁꯨ ꯊꯥꯖꯅꯦ
ꯑꯣ ꯎ ꯅꯔꯝꯂꯤ ꯏꯪꯕ꯭ꯔꯥ ꯁꯥꯄ꯭ꯔꯣ
ꯈꯣꯏꯔꯨꯝꯝꯗ ꯌꯥꯝꯪꯪ ꯑꯩꯈꯣꯏꯗ ꯑꯗ ꯏꯝꯐꯥꯜ ꯃꯅꯥꯛꯇꯅꯤꯅ
ꯑꯦ
ꯌꯥꯝ ꯏꯪꯕꯁꯨ ꯑꯣꯏꯗꯦ ꯌꯥꯝ ꯁꯥꯕꯁꯨ ꯑꯣꯏꯗꯦ ꯈꯔꯗꯤ ꯁꯥꯕꯅꯤ
ꯑꯣ
ꯑꯗꯨ ꯑꯣꯏꯔꯁꯨ ꯈꯔ ꯆꯤꯡꯗ ꯑꯣꯏꯕꯒꯤꯀꯣ
ꯎꯝ ꯑꯩꯈꯣꯏꯗꯤ ꯑꯌꯥꯝꯕꯁꯦ ꯑꯩꯈꯣꯏꯔꯣꯝꯗꯗꯤ ꯆꯣꯝꯄ꯭ꯔꯥ ꯀꯣꯐꯤꯒꯨꯝꯕ ꯑꯜꯂ ꯀꯤꯕꯤ ꯀꯨꯝꯕꯥ ꯑꯦꯄꯜꯁꯨ ꯊꯥꯕ ꯌꯥꯎꯋꯦ ꯀꯤꯋꯤ ꯊꯥꯕꯁꯨ ꯌꯥꯎꯋꯦ ꯑꯗꯨꯒ ꯀꯩꯅꯣ ꯎꯝ ꯑꯋꯥ ꯀꯇꯣꯁꯨ ꯌꯥꯎꯋꯦ ꯆꯠꯅꯕꯗꯤ ꯌꯥꯝ ꯆꯠꯅꯩ ꯀꯣꯏꯔꯣꯝꯅꯤꯗꯤ
ꯅꯣꯏꯒꯤ ꯔꯨꯝꯗ ꯀꯤꯍꯣꯝꯁꯨ ꯌꯥꯝꯃꯜꯂꯦꯅꯦ
ꯍꯣꯏ ꯍꯣꯏ ꯀꯍꯁꯨ ꯊꯥꯏ
ꯀꯤꯍꯣꯝ ꯌꯥꯝ ꯌꯥꯝ ꯌꯥꯝ ꯌꯥꯝꯒꯗꯕ ꯃꯥꯜꯂꯦ ꯅꯣꯏꯒꯤ ꯔꯨꯝꯗ
ꯑꯣ ꯀꯣꯝꯖꯤ ꯊꯥꯗꯗꯈꯔꯣꯝꯅꯗꯤ
ꯑꯣ ꯑꯣ
ꯆꯄ꯭ꯔꯥꯅꯦ ꯃꯦꯡꯒꯣꯅꯦ ꯕꯅꯅꯥꯅꯦ ꯑꯋꯒꯇꯣꯛꯑꯁꯨ ꯊꯥꯏꯑ ꯑꯗꯨꯒ ꯀꯣꯐꯤ ꯀꯣꯐꯤꯅ ꯑꯌꯥꯝꯕ ꯊꯥꯏꯌꯦ
ꯀꯐꯌꯥꯥ
ꯍꯣꯏ
ꯍꯣꯏ ꯑꯗꯨ ꯌꯥꯝ ꯐꯔꯦꯅꯦ ꯑꯗꯨꯗꯤ
ꯎꯝ ꯑꯗꯨ ꯊꯥꯕꯗꯤ ꯑ ꯃꯥ ꯍꯩꯗꯤ ꯌꯥꯝ ꯄꯥꯝꯗꯔꯤ ꯈꯔ ꯈꯔꯗꯤ ꯂꯣꯛꯄ ꯍꯧꯔꯦ
ꯑꯣ ꯈꯅꯤꯒꯨꯝꯕꯁꯨ ꯇꯧꯕ꯭ꯔꯥ
ꯍꯅꯤꯗꯤ ꯇꯧꯗꯗ
ꯑꯣ ꯃꯤ ꯈꯔꯗꯤꯁꯨ ꯇꯧꯕ ꯃꯤꯁꯨ ꯂꯩꯔꯝꯕꯅꯤꯅꯦꯀꯣ
ꯎꯝ ꯀꯣꯐꯤ ꯌꯥꯝ ꯊꯥꯒꯦ ꯍꯥꯏꯕ ꯊꯥꯕ ꯉꯝꯗꯕ ꯀꯣꯄꯤ ꯌꯥꯝ ꯊꯥꯔꯗꯤ ꯈꯔ ꯏꯅꯥꯛꯄꯨꯅ ꯃꯦꯂꯦꯅꯤ ꯑꯣꯏꯍꯧꯒꯦ ꯍꯥꯏꯕꯅꯤ ꯌꯥꯎꯗꯕ ꯂꯝ ꯂꯩꯗꯕ
ꯆꯍꯤ ꯑꯅꯤ ꯑꯍꯨꯝꯗꯀꯣ
ꯑꯥ
ꯑ ꯌꯧꯔꯅꯤꯍꯦ
ꯎꯝ ꯀꯦꯖꯤꯗ ꯋꯥꯟ ꯐꯣꯔꯇꯤꯗ ꯑꯀꯪꯕꯗꯣ ꯀꯦꯖꯤꯗ ꯋꯥꯟ ꯐꯣꯔꯇꯤ ꯍꯥꯏꯕꯅꯦ ꯐꯦꯇꯔꯤ ꯏꯂꯥꯏꯇ ꯀꯣ ꯐꯦꯛꯇꯔꯤ ꯂꯩꯗꯕꯕꯤ ꯋꯥꯕ ꯑꯩꯈꯣꯏ ꯑꯩꯈꯣꯏꯅ ꯀꯪꯍꯜꯂꯒ ꯌꯣꯟꯕ ꯈꯛꯇ ꯐꯦꯛꯇꯔꯤꯗꯗꯤ ꯌꯥꯝꯅ ꯄꯩꯁꯥ ꯇꯥꯡꯈꯤꯤꯗꯧꯕ
ꯍꯣꯏ ꯅꯣꯏꯪ ꯅꯨꯡ ꯅꯨꯡꯊꯤꯜꯒꯤ ꯏꯚꯤꯅꯤꯡꯒꯤ ꯆꯔꯆ ꯆꯠꯀꯗꯧꯕ꯭ꯔꯥ
ꯎꯝ ꯆꯀꯅꯤ
ꯑꯣ ꯍꯣꯏ ꯍꯣꯏ ꯑꯋꯥꯗꯤꯠꯂꯝ ꯋꯥꯠꯂꯝꯒꯅꯤꯅ
ꯑꯣ ꯋꯥꯜꯂꯤꯦ ꯏꯔ ꯇ
ꯄꯨꯡ ꯀꯌꯥꯗ ꯍꯥꯎꯒꯦ ꯑꯗꯨꯒꯨꯝ ꯃꯣꯏꯗꯣ
ꯄꯨꯡ ꯇꯔꯨꯛꯇ
ꯑꯣ ꯑꯣ ꯐꯣꯏ ꯑꯩꯈꯣꯏꯗꯤ ꯄꯨꯡ ꯑꯍꯨꯝ ꯃꯈꯥꯏ ꯃꯔꯤ ꯑꯗꯨꯋꯥꯏꯗ
ꯎꯝ ꯑꯁ ꯁꯥꯕ ꯃꯇꯝꯅꯦꯍꯦ
ꯍꯣꯏ ꯑꯗꯣ ꯍꯧꯖꯤꯛꯀꯥꯟꯗꯤ ꯈꯔꯁꯨ ꯏꯔꯥꯡꯁꯨ ꯂꯩꯕꯤꯌꯦ ꯈꯔ ꯉꯟꯅꯁꯨ ꯍꯧꯋꯦ
ꯇ ꯀꯁ ꯇꯂꯣꯗ
ꯍꯣꯏ ꯍꯣꯏ ꯀꯩꯁꯨ ꯇꯧꯗꯕꯅꯤ ꯍꯥꯏ ꯇꯧꯒꯦ ꯍꯥꯏꯗꯤ ꯅꯍꯥꯟꯗꯒꯤ ꯇꯧꯈ꯭ꯔꯅꯤ
ꯑ ꯀꯔꯤꯁ ꯇꯧꯔꯦꯔꯦ ꯀꯔꯤꯁ ꯇꯧꯔꯦ ꯋꯥꯈꯜ ꯋꯥꯅꯤ ꯃꯣꯏ ꯃꯣꯏ ꯂꯥꯟꯗ ꯁꯤꯗ꯭ꯔꯁꯨ ꯑꯗꯨꯝ ꯏꯁꯣꯔꯅ ꯁꯤꯒꯅꯤ ꯍꯥꯏꯅ ꯂꯩꯔꯕꯕꯨ
ꯑꯩꯈꯣꯏ ꯏꯃꯥꯅꯁꯨ ꯍꯥꯏꯕꯅꯤ ꯁꯤꯒꯦ ꯍꯥꯏꯗꯤ ꯌꯨꯝꯗ ꯂꯩꯔꯁꯨ ꯑꯗꯨꯝ ꯁꯤꯔꯅꯤ ꯍꯥꯏꯌꯦ
ꯁꯤꯅꯤ ꯀꯗꯥꯏꯗ ꯂꯩꯔꯁꯨ ꯁꯤꯅꯤ ꯑ ꯐꯣꯔꯦꯟꯗ ꯂꯩꯔꯁꯨ ꯁꯤꯅꯤ ꯁꯤꯅꯤ ꯍꯥꯏꯔꯗꯤ ꯎꯝ ꯀꯅꯥꯁꯨ ꯄꯟꯈꯥꯕ ꯌꯥꯗꯦꯕ
ꯃꯥꯅꯤ ꯃꯥꯅꯦ ꯃꯥꯅꯦ
ꯁꯤꯗ ꯁꯤꯒꯤꯗ ꯋꯥꯜꯒꯤꯗꯤ ꯁꯥꯟꯅꯔꯣꯏꯁꯦ
ꯍꯣꯏ ꯍꯣꯏ
ꯎꯝ
ꯑꯥ ꯑꯩ ꯀꯔꯤ ꯀꯔꯤ ꯆꯥꯔꯒꯦ ꯉꯁꯤ
ꯑꯁ ꯉꯁꯥꯏ ꯍꯥꯏꯔꯤꯗꯨꯗꯤ ꯑꯣꯝꯂꯦꯠꯀ ꯀꯥꯡꯉꯧꯅꯦ ꯍꯈꯔꯤꯅꯦ ꯍꯣꯔꯦꯟ ꯅꯨꯡꯗꯥꯡꯒꯤꯗꯤꯀꯣ ꯑꯃꯨꯛꯀ ꯈꯟꯈꯤꯗꯧꯅꯦ
ꯎꯝ
ꯌꯦꯟꯖꯥꯡꯕꯨꯗꯤ ꯊꯣꯡꯅꯉꯥꯏ ꯌꯥꯝ ꯂꯩꯌꯦ ꯍꯧꯖꯤꯛ ꯃꯇꯝꯅꯤꯅ ꯆꯦꯡꯒꯨꯝꯁꯨ ꯃꯇꯝꯅꯤꯅꯦ ꯍꯋꯥꯏꯒꯤꯁꯨ ꯃꯇꯝꯅꯦ ꯀꯔꯤ ꯀꯔꯤ ꯂꯣꯏꯅ ꯍꯧꯖꯤꯛ ꯑꯦꯟꯁꯥꯡ ꯍꯣꯡꯕ ꯀ ꯃꯇꯝꯅꯤ ꯕꯖꯥꯔꯗ ꯈꯛꯇꯅꯦ ꯇꯥꯡꯕꯁꯦ ꯌꯨꯝꯗ ꯂꯩꯔꯗꯤ ꯂꯣꯏꯅ ꯍꯣꯡꯉꯦ ꯍꯩꯁꯨ ꯆꯥꯅꯉꯥꯏ ꯂꯩꯥꯏ ꯀꯦ ꯍꯧꯖꯤꯛꯇꯤ
ꯍꯣꯏ ꯍꯣꯏ ꯍꯣꯏ ꯆꯨꯝꯃꯦꯅꯦ
ꯎ ꯑꯩ ꯏꯃꯨꯡ ꯃꯤ ꯀꯌꯥꯅꯣ
ꯃꯤꯠꯇꯔꯦ ꯂꯩꯦ
ꯑꯣ ꯌꯥꯝꯗꯝꯅꯤꯅꯦꯦ ꯈꯣꯏꯒ
ꯎꯝ ꯃꯤꯌꯥꯝꯕꯅꯤꯍꯦ
ꯑꯗꯨꯅꯦ ꯑꯩꯈꯣꯏꯒ ꯆꯞ ꯃꯥꯟꯅꯩꯅꯦ ꯌꯨꯝ ꯄꯥꯝꯕꯤꯈꯕ꯭ꯔꯣ
ꯑ
ꯌꯨꯝ ꯄꯥꯟꯈ꯭ꯔꯦ
ꯑꯩꯈꯣꯏꯅ
ꯑꯥ
ꯑꯃꯗꯤ ꯄꯟꯔꯤꯌꯦ ꯑꯃꯥꯗꯤ ꯑꯃ ꯀꯇ ꯄꯥꯟꯌꯦ
ꯑꯣ ꯌꯥꯝ ꯐꯩꯅꯦ ꯊꯨꯅ ꯄꯥꯟꯊꯣꯛꯑꯅꯤꯈ꯭ꯔꯣ
ꯄꯥꯥꯟ꯭ꯔꯣ
ꯋꯥꯅꯕꯅꯤ ꯍꯑꯦ
ꯌꯨꯝ ꯄꯥꯟꯕꯕꯣ ꯑꯁ ꯀꯔꯤ ꯀꯔꯤ ꯋꯥꯈ꯭ꯔꯅꯦ ꯃꯇ ꯃꯅꯥ ꯋꯥꯈꯜ ꯄꯨꯟꯅ ꯂꯩꯔꯗꯤ ꯌꯨꯝ ꯄꯥꯟꯗ꯭ꯔꯤ ꯐꯥꯎꯕꯗꯤꯀꯣ ꯏꯀꯣꯅꯣꯃꯤꯛ ꯄ꯭ꯂꯥꯅꯤꯡ ꯐꯥꯎꯕꯌꯥ ꯗꯦ ꯄꯩꯁꯥ ꯂꯥꯛꯀꯅꯤ ꯑꯗꯨ ꯊꯝꯐꯝ ꯈꯪꯗꯦ ꯌꯨꯝ ꯄꯥꯟꯈ꯭ꯔꯗꯤ ꯄꯩꯁꯥ ꯁꯦꯚꯤꯡ ꯕꯣꯛꯁ ꯑꯃ ꯂꯩꯈ꯭ꯔꯅꯤꯅ
ꯑ
ꯑꯗꯨꯅ ꯂꯤꯛ ꯇꯝꯗꯅ ꯌꯨꯝ ꯄꯥꯟꯗꯅ ꯂꯩꯕꯁꯦ ꯌꯥꯝ ꯕꯦꯔꯥꯅꯦꯕ ꯏꯀꯣꯅꯣꯃꯤꯛ ꯁꯣꯛꯑꯦꯕ
ꯌꯥꯝ ꯃꯥꯡꯕꯅꯤꯕ
ꯅꯦꯕ ꯌꯨꯝ ꯄꯥꯡ ꯀꯗꯤ ꯍꯣꯏ ꯆꯠꯁꯨ ꯆꯠꯀꯅꯤ ꯂꯥꯛꯁꯨ ꯂꯥꯛꯀꯅꯤ ꯄꯩꯁꯥ ꯍꯥꯏꯕꯁꯦ ꯑꯦ ꯑꯩꯅ ꯑꯩꯅ ꯇꯥꯟꯖꯤꯡꯕꯁꯦ ꯑꯗꯨꯝ ꯊꯝꯒꯦꯁꯨ ꯌꯥꯗꯦꯕ ꯃꯤꯅ ꯊꯝꯕꯁꯨ ꯆꯠꯊꯣꯛꯂꯣꯏꯁꯨ ꯌꯥꯗꯦꯕ
ꯑꯥ
ꯊꯣꯛ ꯊꯣꯛꯄ ꯑꯗꯨꯝ ꯂꯩꯔꯛꯀꯅꯤ ꯏꯃꯥ ꯏꯄꯥꯈꯣꯏꯗꯤ ꯀꯔꯝꯃꯥꯏꯅ ꯇꯧꯏ
ꯍꯥꯥ
ꯅꯣꯏꯒꯤ ꯏꯃꯥ ꯏꯄꯥꯈꯣꯏꯕꯨ ꯀꯜꯂꯤꯕ꯭ꯔꯣ
ꯑꯦꯀꯥꯦ ꯀꯅꯕꯅꯤ ꯑ
ꯌꯥꯝ ꯅꯨꯡꯁꯤꯌꯦ ꯃꯣꯏ ꯐꯖ ꯐꯖꯅ ꯇꯧꯋ
ꯍꯣꯏ ꯑꯗꯨꯝ ꯑꯩꯈꯣꯏꯁꯨ ꯌꯥꯝ ꯑꯩꯈꯣꯏꯁꯨ ꯌꯥꯝ ꯍꯔꯥꯎꯕ ꯐꯔꯥꯎꯋꯦ ꯍꯥꯏꯕꯗꯤ ꯑꯩꯈꯣꯏꯁꯨ ꯑꯗꯨꯝ ꯄꯥꯈꯪ ꯂꯩꯁꯥꯕꯤ ꯐꯥꯔꯦ ꯑꯗꯨꯒ ꯏꯄꯥ ꯏꯃꯥꯁꯨ ꯑꯗꯨꯝ ꯅꯍꯥ ꯑꯣꯏꯕꯤꯀꯣ
ꯑꯣ
ꯑꯗꯨꯒꯨꯝꯕꯁꯨ ꯅꯨꯡꯉꯥꯏꯗ ꯅꯠꯇ꯭ꯔꯥ
ꯎꯝ ꯑꯩꯈꯣꯏ ꯏꯃꯥ ꯏꯄꯥꯈꯣꯏꯁꯨ
ꯑꯩꯈꯣꯏꯒꯤ ꯃꯔꯨꯞ ꯅꯨꯨꯄꯥ ꯑꯃꯁꯨ ꯂꯩꯌꯦ
ꯎ
ꯑꯗꯨ ꯍꯣꯏ ꯃꯥꯁꯨ ꯑꯩꯈꯣꯏꯒꯤ ꯆ ꯃꯥꯟꯅꯩ ꯑꯗꯨꯒꯤ ꯑꯗꯨꯒ ꯃꯥꯒꯤ ꯃꯃꯥ ꯃꯄꯥꯗꯨꯗꯤ ꯌꯥꯝ ꯍꯜꯂꯨꯔꯦꯕꯀꯣ
ꯑꯣ
ꯑꯗꯨ ꯑꯩ ꯌꯦꯡꯕꯗ ꯌꯥꯝ ꯅꯨꯡꯁꯤꯕꯅꯤ
ꯑꯁ ꯅꯣꯏ ꯇꯥꯡꯈꯨꯜꯗꯤ ꯌꯨꯝ ꯄꯥꯝꯕ꯭ꯔ ꯌꯥꯝ ꯊꯦꯡꯉꯤꯅꯦ
ꯍꯣꯏ
ꯐꯣꯔꯇꯤ ꯐꯤꯐꯇꯤ ꯍꯥꯏ ꯁ ꯄꯥꯀꯪ ꯌꯦꯡ ꯌꯦꯡ ꯂꯥꯎꯔꯤ ꯍꯥꯏꯅꯦ
ꯂꯨꯔꯔ ꯍꯦ
ꯍꯥꯏꯗ꯭ꯔꯣꯅꯦ
ꯑꯗꯨ ꯑꯩꯈꯣꯏꯗꯗꯤ ꯑꯩꯈꯣꯏꯗꯤꯀꯣ ꯑꯩꯈꯣꯏꯗꯗꯤ ꯃꯤ ꯌꯥꯝꯕ ꯃꯐꯝꯗꯤ ꯈꯔ ꯌꯥꯏ ꯑꯗꯣ ꯃꯤ ꯌꯥꯝ ꯈꯨꯨꯟꯗꯣ ꯃꯤ ꯌꯥꯝ ꯑꯗꯨꯝꯕ ꯃꯐꯝꯒꯨꯝꯕ ꯑꯣꯏꯔꯗꯤꯅꯦ
ꯍꯣꯏ ꯋꯥꯕ
ꯊꯥꯔꯇꯤꯒ ꯑꯃ ꯑꯣꯏꯔꯗꯤ ꯑ ꯄꯥꯈꯪ ꯁꯔꯤꯅꯤ ꯄꯥꯈꯪ ꯄꯥꯈꯪ ꯁꯔꯤꯅꯤ ꯌꯨꯝ ꯌꯨꯝ ꯊꯤ ꯌꯨꯝ ꯄꯥꯅꯤꯈ꯭ꯔꯣ ꯍꯥꯏ ꯌꯥꯝ
ꯎꯝ ꯑꯩꯈꯣꯏ ꯅꯍꯥꯟ ꯑ ꯑꯩꯈꯣꯏ ꯈꯨꯟꯒꯤ ꯅꯨꯄꯤ ꯂꯩꯁꯥꯕꯤ ꯑꯃ ꯅꯣꯏ ꯇꯥꯡꯈꯨꯜꯗ ꯄꯥꯝꯕ ꯅ ꯃꯥꯏ ꯅꯨꯄꯥ ꯅꯍꯥꯟ ꯁꯤꯈ꯭ꯔꯦ ꯑꯗꯨ ꯑꯩꯈꯣꯏꯅꯗꯤ ꯏꯄꯥꯛ ꯀꯧꯕ ꯌꯥꯔꯦꯕ ꯃꯣꯏ ꯈꯨꯟꯒꯤ ꯃꯤꯅꯗꯤ ꯑꯁ ꯄꯥꯈꯪ ꯌꯥꯡꯉꯪ ꯂꯥꯎꯔꯤ ꯍꯥꯏꯌꯦꯦ ꯑꯉꯥꯡ ꯑꯣꯏꯔꯤ ꯍꯥꯏꯌꯦꯦ ꯑꯩꯈꯣꯏꯅ ꯅꯣꯛꯄ ꯏꯄꯥꯛ ꯀꯧꯕ ꯌꯥꯎꯔꯕ ꯍꯥꯏꯕ ꯅꯨꯄꯤꯒꯤ ꯃꯄꯥꯅ ꯉꯁꯥꯏ ꯅꯨ ꯅꯨꯄꯤ ꯅꯨꯄꯤꯒꯤ ꯃꯋꯥꯅ ꯑꯍꯟ ꯑꯣꯏꯈ꯭ꯔꯦꯕ
ꯍ
ꯑꯗꯨꯒꯤ ꯅꯣꯛꯄ ꯃꯣꯏꯗꯤ ꯈꯔ ꯁꯤꯇꯤꯗꯒꯨꯝꯕ ꯑꯣꯏꯕ ꯃꯥ ꯂꯩꯃꯤ ꯌꯥꯝꯕ ꯃꯐꯝꯗ
ꯅꯣꯠꯅꯤꯡꯉꯦ ꯑꯩꯈꯣꯏ ꯀꯨꯟꯗ ꯑꯩꯈꯣꯏꯒꯤ ꯑꯩꯈꯣꯏꯒꯤ ꯏꯆꯦ ꯑꯃꯁꯨ ꯂꯨꯍꯣꯡꯉꯦꯕ ꯃꯥꯒꯤ ꯅꯨꯄꯥꯅ ꯅꯨꯄꯥꯗꯒꯤ ꯃꯥꯒꯤ ꯅꯨꯄꯥꯅ ꯃꯥꯒꯤ ꯃꯄꯥꯗꯒꯤ ꯍꯅꯨꯦꯅꯦ ꯅꯣꯛꯅꯤꯡꯕꯅꯦꯍꯦ